ꯇꯥꯔꯕ꯭ꯔꯣ ꯇꯥꯔꯒꯗꯤ ꯉꯁꯥꯏ ꯉꯁꯥꯏ ꯃꯈꯥ ꯆꯠꯊꯕꯤꯔꯛꯄ ꯌꯥꯅꯤ ꯍꯥꯏꯕꯗꯤ ꯅꯪꯒꯤꯁꯨ ꯀꯣꯃꯦꯟꯠ ꯇꯥꯍꯧꯗ꯭ꯔꯦꯕꯀꯣ ꯑꯗꯨꯝ ꯍꯥꯏꯕꯤꯔꯛꯑꯣ ꯅꯪꯅ ꯀꯔꯃꯥꯏꯅ ꯈꯟꯈꯤꯒꯦ
ꯑꯣ ꯑꯩꯗꯣ ꯀꯩꯁꯨ ꯌꯥꯝ ꯈꯟꯕ ꯅꯠꯇꯦꯗ ꯍꯣꯏ ꯑꯩꯁꯨ ꯋꯥ ꯍꯥꯏꯕꯗꯣ ꯍꯩꯇꯕꯒꯤꯅꯦꯕꯀꯣ ꯑꯩꯅ ꯍꯦꯛꯇ ꯑꯗꯨ ꯄꯤꯖꯔꯒ ꯑꯗꯨꯃꯥꯏ ꯇꯧꯕ ꯈꯣꯠꯄ ꯑꯗꯨꯃꯥꯏꯅ ꯈꯟꯕ ꯈꯣꯠꯄꯕꯨꯗꯤ ꯂꯩꯇꯦꯕꯀꯣ ꯍꯣꯏ ꯑꯩꯁꯨ ꯁꯨꯝ ꯑꯩꯅ ꯊꯣꯡꯕꯅꯤꯅ ꯅꯣꯏꯁꯨ ꯆꯥꯗ꯭ꯔꯤꯕꯅꯤꯅ ꯁꯨꯝ ꯃꯍꯥꯎꯒꯨꯝꯕ ꯇꯪꯍꯟꯅꯤꯡꯕ ꯈꯣꯠꯄ ꯇꯧꯕꯗꯣ ꯍꯥꯏꯗꯤ ꯃꯤ ꯃꯤꯒꯤ ꯑꯗꯨꯝ ꯇꯣꯡꯉꯥꯜꯂꯦꯅꯀꯣ ꯃꯥꯅ ꯊꯣꯡꯕꯒ ꯏꯃꯥꯅ ꯊꯣꯡꯕꯒ ꯑꯩꯅ ꯊꯣꯡꯕꯒ ꯑꯩ ꯏꯃꯥꯟꯅꯕ ꯑꯃꯅ ꯊꯣꯡꯕ ꯃꯥꯏ ꯃꯥꯏ ꯃꯍꯥꯎꯗꯤ ꯑꯗꯨꯝ ꯍꯥꯏꯗꯤ ꯇꯣꯉꯥꯟ ꯇꯣꯉꯥꯟ ꯂꯩꯕꯅꯦꯕꯥ ꯑꯗꯨꯗꯨꯅ ꯑꯗꯨꯝ ꯅꯪꯁꯨ ꯑꯩꯅ ꯊꯣꯡꯕꯗ ꯑꯝꯇ ꯆꯥꯔꯝꯈꯤꯔꯣꯏꯅꯦ ꯑꯗꯨꯝ ꯍꯣꯏ ꯂꯩꯃꯤꯟꯅꯔꯛꯄ ꯑꯣꯏꯔꯝ ꯇꯥꯔꯗꯤ ꯑꯗꯨꯝ ꯆꯥꯔꯝꯒꯗꯧꯕ ꯑꯩ ꯍꯣꯁꯇꯦꯜꯗ ꯄꯨꯟꯅ ꯂꯩꯃꯤꯟꯅꯕ ꯏꯃꯥꯟꯅꯕꯗꯤꯀꯣ ꯃꯥꯏ ꯑꯗꯨꯝ ꯑꯌꯥꯝꯕ ꯃꯈꯜ ꯃꯈꯜ ꯃꯣꯏꯒꯤ ꯑꯗꯨꯝ ꯆꯥꯗꯕ ꯃꯈꯜ ꯃꯈꯜ ꯏꯟꯁꯥꯡ ꯌꯥꯝ ꯂꯩꯌꯦꯕꯀꯣ ꯑꯩꯅ ꯁꯤꯗꯒꯤ ꯑꯗꯨꯝ ꯄꯨꯔꯒ ꯊꯣꯡꯕ ꯍꯥꯏꯕꯗꯤ ꯗꯤ ꯇꯔꯨꯡ ꯃꯅꯥꯒꯨꯝꯕꯅꯤ ꯈꯪꯗꯦ ꯃꯥꯟꯁꯪꯒꯨꯝꯕꯅꯤ ꯈꯪꯗꯦ ꯑꯗꯨ ꯃꯣꯏꯗꯤ ꯆꯥꯗꯦꯗꯅꯥꯀꯣ ꯑꯗꯒꯤ ꯆꯤꯡ ꯌꯦꯟꯁꯤꯟꯒꯨꯝꯕꯁꯦ ꯃꯣꯏꯁꯨ ꯀꯩꯁꯨ ꯆꯥꯗꯦꯕꯀꯣ ꯑꯗꯒꯤ ꯀꯩꯅꯣ ꯑꯩꯈꯣꯏꯒꯤ ꯌꯥꯏꯄꯟꯒꯨꯝꯕ ꯏꯔꯣꯟꯕ ꯈꯣꯠ ꯈꯣꯠꯄ ꯇꯧꯕꯁꯨ ꯃꯣꯏ ꯀꯥ ꯍꯦꯟꯅ ꯆꯥꯗꯦꯕꯀꯣ ꯑꯗꯨꯗꯨꯅ ꯑꯩꯅ ꯃꯉꯣꯟꯗꯁꯨ ꯑꯗꯨꯝ ꯃꯈꯜ ꯃꯈꯜ ꯏꯟꯖꯥꯡ ꯃꯌꯥꯝ ꯄꯤꯖꯩꯑꯦꯕꯥꯀꯦ ꯑꯦꯍ ꯃꯁꯤꯕꯨ ꯆꯥꯕ ꯌꯥꯕ꯭ꯔꯥꯅꯦ ꯁꯤꯕꯨ ꯆꯥꯕ꯭ꯔꯥ ꯌ꯭ꯥꯕꯔꯥꯅꯦ ꯑꯗꯩ ꯎꯊꯣꯡꯒꯥꯁꯦ ꯃꯣꯏ ꯀꯩꯁꯨ ꯆꯥꯗꯦꯕꯀꯣ ꯑꯩꯅ ꯑꯗꯨꯝ ꯄꯤꯖꯕꯀꯥꯟꯗ ꯍꯥꯑꯣꯔꯝꯕꯒꯤ ꯁꯤꯗ ꯍꯥꯎꯏꯅꯦ ꯈꯣꯠꯂꯤꯅꯦ ꯇꯧꯔꯒ ꯃꯥꯁꯨ ꯑꯗꯨꯝ ꯑꯗꯨꯃꯥꯏꯅ ꯄꯦꯟꯖꯕꯗꯣ ꯗꯨꯃꯥꯏꯅ ꯇꯧꯕꯅꯦꯕꯀꯣ ꯗꯨꯃꯥꯏꯅ ꯅꯣꯏꯁꯨ ꯁꯨꯝ ꯄꯤꯖꯅꯤꯡꯕꯩ ꯋꯥꯅꯦꯗ ꯑꯩꯅ ꯊꯣꯡꯕ ꯆꯥꯕ ꯊꯣꯛꯄꯗꯨꯗ ꯀꯥꯏꯅ ꯆꯥꯗ꯭ꯔꯤꯕ ꯑꯣꯏꯕꯅꯤꯅ ꯑꯗꯨ ꯇꯣꯞꯄ ꯊꯨꯗꯣꯛꯄ ꯈꯟꯕ ꯂꯩꯇꯦꯗ
ꯑꯣ ꯑꯗꯨꯅꯦ ꯑꯗꯨꯃꯥꯏꯅ ꯄꯦꯟꯖꯕꯅꯦ ꯍꯥꯏꯕ ꯍꯥꯏꯕꯗꯤ ꯁꯨꯝ ꯑꯩꯅ ꯍꯥꯏꯗꯨꯁꯨ ꯑꯗꯨꯅꯦꯕ ꯑꯗꯨꯃꯥꯏꯅ ꯄꯦꯟꯖꯩꯌꯦꯕ ꯑꯩꯈꯣꯏꯁꯨ ꯍꯥꯏꯕꯗꯤ ꯈꯪꯗꯦ ꯎꯝ ꯀꯩ ꯍꯥꯏꯗꯣꯏꯅꯣꯗꯣ ꯑꯗꯨꯝ ꯍꯥꯏꯗꯤ ꯍꯦꯟꯅ ꯑꯃ ꯏꯁꯥꯗ ꯅꯨꯡꯉꯥꯏꯖꯕ ꯍꯥꯏꯒꯗ꯭ꯔꯥ ꯑꯗꯒꯤ ꯍꯔꯥꯎꯕ ꯍꯥꯏꯒꯗ꯭ꯔꯥ ꯑꯗꯨꯝ ꯍꯥꯏꯕꯗꯤ ꯎꯝ ꯗꯨꯃꯥꯏꯅ ꯑꯗꯨꯝ ꯐꯥꯎꯕꯗꯣ ꯈꯪꯗꯦꯗ ꯁꯨꯝ ꯑꯥ ꯃꯤꯅ ꯒꯤꯐ ꯇꯧꯔꯛꯄꯅꯤ ꯈꯪꯗꯦ ꯄꯣꯠ ꯑꯃ ꯄꯤꯔꯛꯄꯅꯤ ꯈꯪꯗꯦ ꯑꯦ ꯁꯤ ꯁꯨꯃꯥꯏꯅ ꯅ ꯇꯧꯑꯣ ꯈꯣꯠꯂꯣ ꯂꯩꯗꯅ ꯑꯗꯨꯃꯥꯏ ꯇꯧꯔꯛꯄꯁꯦ ꯑꯗꯨꯝ ꯅꯨꯡꯁꯤꯕꯒꯤ ꯍꯥꯏꯔꯤꯅꯦ ꯍꯥꯏ ꯗꯤ ꯑꯗꯨꯝ ꯀꯩ ꯍꯥꯏꯅꯤ ꯇꯤꯟꯅꯔꯨꯕ ꯂꯣꯏꯅꯔꯨꯕꯗꯨꯒꯤꯀꯣ ꯑꯗꯨꯃꯥꯏꯅ ꯑꯗꯨꯅꯤꯗ ꯑꯗꯣ ꯑꯩꯈꯣꯏꯁꯨ ꯌꯥꯝ ꯅꯨꯡꯉꯥꯏꯖꯩ ꯍꯥꯏꯕꯅꯤꯁ ꯑꯗꯨꯃꯥꯏꯅ ꯇꯧꯔꯝꯕꯗꯣ ꯑꯗꯨ ꯐꯔꯦꯅꯦ ꯑꯗꯣ ꯀꯥꯡꯁꯣꯏ ꯁꯤ ꯀꯩꯀꯩ ꯃꯊꯦꯜꯁꯦ ꯀꯪ ꯀꯔꯝꯕ ꯀꯥꯡꯁꯣꯏ ꯊꯣꯡꯕꯅ ꯑꯩ ꯑꯩꯗꯤ ꯁꯤꯒꯤ ꯀꯥꯡꯁꯣꯏ ꯊꯣꯡꯕꯁꯦ ꯁꯤꯃꯗꯤ ꯑꯩꯉꯣꯟꯗꯗꯤ ꯑꯗꯨꯝ ꯑꯅꯝꯕ ꯍꯣꯏ ꯊꯣꯡꯕ ꯊꯥꯛꯄ ꯍꯩꯕꯁꯤꯅ ꯂꯣꯏꯅꯃꯛꯇꯤ ꯍꯩꯔꯝꯒꯅꯤ ꯇꯧꯕꯇꯕꯨ ꯍꯦꯟꯅ ꯅꯁꯥꯗ ꯈꯨꯜꯂꯣꯏꯕꯀꯣ ꯁꯤꯃ ꯊꯣꯡꯈ꯭ꯔꯒꯗꯤ ꯑꯩꯅ ꯑꯗꯨꯝ ꯇꯧꯈ꯭ꯔꯒꯗꯤ ꯁꯨꯡꯁꯣꯏ ꯁꯣꯏꯔꯔꯣꯏ ꯍꯥꯏꯕ ꯋꯥ ꯀꯥꯡꯁꯣꯏꯒꯨꯝꯕꯀꯣ ꯀꯥꯡꯁꯣꯏꯒꯨꯝꯕ ꯍꯥꯏꯇꯥꯔꯦ ꯁꯥ ꯉꯥꯒꯤ ꯋꯥ ꯅꯠꯇꯕ ꯀꯥꯡꯁꯣꯏꯒꯨꯝꯕꯗ ꯗꯨꯒꯨꯝꯕ ꯀꯥꯡꯁꯣꯏꯁꯦ ꯀꯔꯝ ꯀꯔꯝꯕ ꯀꯥꯡꯁꯣꯏ ꯃꯊꯦꯜꯁꯤ ꯑꯣꯏꯒꯦ ꯅꯪꯅ ꯌꯥꯝ ꯂꯥꯏꯅ ꯊꯣꯛꯄ ꯍꯥꯏꯕ ꯍꯥꯏꯗꯤ ꯑꯗꯨꯝꯁꯨ ꯍꯥꯎꯕ ꯑꯩꯅ ꯁꯨꯃꯥꯏꯅ ꯇꯧꯔꯒꯗꯤ ꯍꯥꯏꯕ ꯃ ꯀꯥꯡꯁꯣꯏ ꯈꯔ ꯍꯥꯏꯕꯤꯌꯨꯅꯦ ꯑꯦꯟꯖꯥꯡ
ꯍꯣ ꯑꯗꯨ ꯀꯥꯡꯁꯣꯢꯁꯦ ꯑꯗꯨꯝ ꯑꯌꯥꯝꯕ ꯑꯗꯨꯝ ꯊꯣꯡꯉꯦ ꯅꯪ ꯍꯥꯏ ꯒꯨꯝꯅꯀꯣ ꯑꯗꯨꯝ ꯑꯩꯅ ꯊꯣꯡꯕ ꯄꯣꯠꯁꯦ ꯑꯩꯈꯣꯏ ꯈꯥꯃꯦꯟ ꯑꯁꯤꯟꯕ ꯃꯆꯥ ꯃꯆꯥ ꯂꯩꯕꯗꯣ ꯑꯩꯗꯣ ꯊꯣꯡꯉꯦ ꯑꯗꯒꯤ ꯀꯩꯅꯣꯒꯨꯝꯕꯆꯦ ꯑꯗꯨꯝ ꯁꯧꯒ꯭ꯔꯤ ꯍꯥꯏꯇꯥꯔꯦ ꯗꯣꯝ ꯆꯥꯥꯅꯕꯨ ꯍꯥꯏꯕ ꯅꯪ ꯊꯣꯡꯕ ꯁꯧꯒ꯭ꯔꯤꯁꯨ ꯑꯗꯨꯝ ꯍꯥꯎꯋꯦ ꯅ ꯅꯍꯥꯟ ꯑꯩꯈꯣꯏ ꯏꯕꯨꯡꯉꯣꯒꯤ ꯃꯣꯏ ꯇꯣꯡ ꯃꯇꯨꯡꯗ ꯄꯨꯂꯞ ꯆꯥꯛꯆꯥꯥ ꯆꯥꯛꯆꯥꯅꯩꯕ ꯅꯣꯡꯃ ꯑꯃ ꯇꯣꯡ ꯋꯥꯔꯨꯕ ꯃꯌꯥꯝꯗꯣ ꯄꯨꯜꯂꯞ ꯆꯥꯕꯒꯤꯗꯨꯗ ꯃꯥꯅ ꯁꯧꯒ꯭ꯔꯤ ꯊꯣꯡꯁꯦꯅ ꯅꯠꯇꯦ ꯆꯥꯛꯀꯧꯕ ꯅꯨꯃꯤꯠꯇ ꯑꯣꯏꯕ ꯃꯥꯟꯂꯦ ꯆꯥꯛꯀꯧꯕ ꯅꯨꯃꯤꯠꯇ ꯃꯣꯏ ꯑꯁꯣꯝꯗꯩꯁꯨ ꯉꯥ ꯄꯤꯔꯛꯄ ꯉꯥꯗꯨꯒ ꯇꯧꯕꯗꯣ ꯑꯗꯩ ꯉꯁ ꯑꯌꯨꯛꯁꯨ ꯉꯥ ꯆꯥꯔꯨꯕꯅꯦ ꯑꯩꯈꯣꯏ ꯀꯀꯥ ꯍꯣꯏ ꯈꯣꯏ ꯕꯕꯥ ꯍꯣꯏꯗꯤ ꯉꯥꯗꯨ ꯑꯃꯨꯛ ꯆꯥꯅꯤꯡꯗ꯭ꯔꯦ ꯑꯗꯨꯅ ꯁꯧꯒ꯭ꯔꯤ ꯊꯣꯡꯁꯦꯅ ꯍꯥꯏꯕ ꯃꯝꯆꯥꯅ ꯊꯑꯣꯢꯅ ꯑꯩꯉꯣꯟꯗ ꯅꯪ ꯁꯧꯒ꯭ꯔꯤ ꯊꯣꯡꯕꯗꯣ ꯍꯥꯎꯋꯤꯅꯦ ꯅꯪ ꯑꯣꯏꯅ ꯊꯣꯡꯉꯣ ꯈꯣꯠꯂꯣꯒ ꯍꯥꯏꯔꯒ ꯃꯥꯏꯅ ꯊꯣꯡꯉꯦꯕꯀꯣ ꯍꯥꯏꯗꯤ ꯗꯨꯝ ꯃꯣꯏꯁꯨ ꯊꯣꯡꯉꯤꯅꯦꯕ ꯆꯞꯃꯥꯟꯅ ꯊꯣꯡꯉꯦ ꯇꯥꯔꯁꯨ ꯑꯗꯨꯝ ꯃꯍꯥꯎ ꯑꯃ ꯊꯣꯛ ꯄꯗꯣ ꯍꯥꯏꯗꯤ ꯗꯨꯃꯥꯏ ꯇꯧꯋꯦ ꯑꯗꯣ ꯁꯧꯒ꯭ꯔꯤ ꯊꯣꯡꯕ ꯑꯗꯨꯝ ꯑꯁꯤꯟꯕ ꯊꯣꯡꯕꯁꯦ ꯑꯗꯨꯝ ꯄꯥꯝꯃꯦ ꯑꯗꯨꯝ ꯏꯁꯥꯁꯨ ꯑꯦ ꯌꯥꯝꯅ ꯆꯥꯅꯤꯡꯅ ꯊꯣꯡꯕ ꯑꯣꯏꯕꯒꯤꯀꯣ ꯑꯗꯨꯒ ꯑꯩꯅ ꯊꯣꯡꯕꯗ ꯈ꯭ꯋꯥꯏ ꯆꯥꯅꯤꯡꯗꯕ ꯍꯥꯏꯇꯥꯔꯒꯗꯤ ꯀꯣꯕꯤ ꯎꯝ ꯊꯣꯡꯁꯤꯃꯅꯦ ꯑꯩ ꯊꯣꯡꯒꯦꯔꯥ ꯑꯃ ꯑꯣꯏꯒꯦꯔꯥ ꯐꯖꯅ ꯍꯥꯎꯅ ꯊꯣꯡꯒꯦꯔꯥ ꯑꯗꯨꯝ ꯆꯥꯅꯤꯡꯗ꯭ꯔꯦ ꯍꯥꯏꯇꯥꯔꯒꯗꯤ ꯀꯩꯅꯣ ꯍꯥꯏꯕ ꯃꯇꯝꯗ ꯃꯥ ꯀꯣꯕꯤꯒꯤ ꯃꯅꯝ ꯑꯃ ꯂꯩꯌꯦꯕ ꯀꯥꯡꯁꯣꯢ ꯊꯣꯡꯕ ꯀꯥꯟꯗ ꯑꯗꯨꯀꯥꯟ ꯃꯣꯏꯅ ꯂꯪꯊꯣꯛꯄꯗꯣ ꯌꯥꯝ ꯍꯩꯅꯗꯕ ꯑꯗꯨ ꯅꯠꯇꯕ ꯑꯇꯣꯞꯄꯈꯩꯗꯤ ꯑꯗꯨꯝ ꯏꯁꯥꯅ ꯆꯥꯅꯤꯡ ꯆꯥꯅꯤꯡꯅꯀꯣ ꯈꯜꯂ ꯈꯜꯂꯒ ꯑꯩ ꯉꯁꯤꯗꯤ ꯁꯤꯁꯤ ꯆꯥꯅꯤꯡꯉꯤ ꯍꯥꯏꯔꯒ ꯑꯗꯨꯝ ꯊꯣꯡꯕ ꯑꯣꯏꯕꯅꯤꯅ ꯑꯗꯨꯝ ꯑꯌꯥꯝꯕ ꯑꯗꯨꯝ ꯍꯥꯎꯅꯕ ꯑꯗꯩ ꯆꯥꯕ ꯑꯗꯨꯝ ꯑꯣꯏꯕꯗꯣ ꯑꯗꯨꯃꯥꯏꯅ ꯑꯣꯏꯌꯦ ꯑꯗꯣ ꯅꯪꯒꯤꯗꯤ ꯀꯔꯝꯕ ꯀꯥꯡꯁꯣꯏ ꯆꯥꯅꯤꯡꯒꯦ
ꯑꯣ ꯑꯩꯒꯤ ꯑꯣꯏꯅꯗꯤ ꯀꯥꯡꯁꯣꯏꯁꯦ ꯑꯩꯁꯦ ꯈꯥꯃꯦꯟ ꯑꯁꯤꯟꯕꯤ ꯃꯆꯥ ꯑꯁꯤꯃꯗꯤ ꯆꯞ ꯃꯥꯟꯅꯔꯦ ꯄꯥꯝꯃꯦꯕꯀꯣ ꯑꯗꯨꯒ ꯁꯧꯒ꯭ꯔꯤꯁꯤꯁꯨ ꯑꯗꯨꯝ ꯆꯥꯗꯤ ꯆꯥꯏ ꯇꯧꯕꯇꯕꯨ ꯌꯥꯝ ꯀꯥ ꯍꯦꯟꯅ ꯑꯩꯅ ꯁꯧ ꯁꯧꯒ꯭ꯔꯤꯗ ꯈꯣꯏꯗꯥꯕꯁꯤꯃꯛꯇꯤ ꯑꯣꯏꯗꯦꯕꯀꯣ ꯑꯩꯅ ꯀꯥꯡꯁꯣꯏꯗ ꯌꯥꯝꯅ ꯄꯥꯝꯖꯕ ꯍꯥꯏꯔꯒꯗꯤ ꯌꯦꯟꯗꯦꯝ ꯀꯥꯡꯁꯣꯏꯒꯨꯝꯕꯁꯦ ꯑꯩ ꯌꯥꯝ ꯄꯥꯝꯃꯦꯕꯀꯣ ꯌꯦꯟꯗꯦꯝꯁꯤꯗꯤ ꯑꯩꯁꯦ ꯁꯨꯝ ꯑꯉꯥꯡ ꯑꯣꯏꯔꯤꯉꯩꯗꯁꯨ ꯌꯦꯟꯖꯥꯡ ꯆꯥꯔꯁꯨ ꯃꯍꯤ ꯉꯥꯛꯇ ꯆꯕꯤꯗꯣ ꯃꯄꯪ ꯀꯌꯥ ꯆꯗꯕꯤꯗꯣ ꯑꯗꯨꯃꯥꯢ ꯇꯧꯒꯟꯂꯦꯕ ꯑꯗꯨꯕꯨ ꯑꯩꯅ ꯈꯪ ꯈꯪꯉꯛꯄꯗ ꯑꯩꯅ ꯑꯉꯥꯡ ꯑꯣꯏꯔꯤꯉꯩꯗꯒꯤ ꯑꯗꯨꯝ ꯆꯥꯔꯛꯄꯁꯦ ꯌꯦꯟꯗꯦꯝꯁꯤꯃꯗꯤ ꯑꯩ ꯃꯄꯪ ꯑꯗꯨꯝ ꯆꯥꯏꯌꯦꯕꯀꯣ ꯑꯗꯨꯅ ꯑꯩ ꯌꯦꯟꯗꯦꯝ ꯊꯣꯡꯕꯁꯤ ꯌꯥꯝ ꯄꯥꯝꯃꯦ ꯌꯦꯟꯗꯦꯝ ꯀꯥꯡꯁꯣꯏꯁꯦꯀꯣ ꯑꯗꯨꯒ ꯍꯋꯥꯏ ꯃꯨꯕꯤꯔꯥ ꯍꯣꯏ ꯍꯋꯥꯏ ꯃꯨꯕꯤꯔꯥ ꯀꯩꯅꯣꯗꯤ ꯈꯪꯗꯦ ꯑꯩꯈꯣꯏ ꯃꯨꯔꯞ ꯇꯧꯕ ꯑꯃ ꯂꯩꯕꯅꯦꯕꯀꯣ ꯍꯋꯥꯏ ꯕꯤ ꯑꯣꯏꯔꯁꯨ ꯃꯈꯜ ꯃꯥꯒꯤ ꯃꯖꯥꯠ ꯍꯥꯏꯇꯥꯔꯦꯀꯣ ꯑꯗꯨꯃꯥꯏꯅ ꯃꯨꯔꯞ ꯇꯧꯕ ꯀꯥꯡꯁꯣꯢ ꯍꯣꯢ ꯑꯃꯁꯨ ꯂꯩꯕꯅꯦ ꯑꯗꯨꯗꯨꯁꯨ ꯌꯥꯝ ꯍꯥꯎꯋꯦ ꯃꯍꯤꯒꯁꯦ ꯃꯨꯇꯥꯛ ꯇꯧꯕꯅꯦꯕꯀꯣ ꯑꯗꯨꯗꯨꯃꯁꯨ ꯌꯥꯝ ꯄꯥꯝꯃꯦ ꯑꯗꯨꯒ ꯑꯇꯣꯞꯄꯗꯤ ꯑꯧ ꯑꯃꯅ ꯉꯁꯥꯏꯒꯤ ꯃꯌꯥꯝꯅ ꯀꯣꯕꯤ ꯄꯥꯝꯗꯦ ꯀꯣꯕꯤ ꯄꯥꯝꯗꯦ ꯍꯥꯏꯁꯦ ꯀꯣꯕꯤꯖꯦ ꯍꯧꯖꯤꯛꯄꯨꯗꯤ ꯀꯣꯕꯤ ꯆꯥꯗꯕꯗꯤ ꯌꯥꯝ ꯀꯨꯏꯔꯦꯀꯣ ꯇꯧꯕꯇꯕꯨ ꯑꯩ ꯀꯣꯕꯤꯁꯤꯁꯨ ꯑꯉꯥꯡ ꯑꯣꯏꯔꯤꯉꯩꯗꯁꯨ ꯌꯥꯝ ꯄꯥꯝꯃꯦꯕꯀꯣ ꯀꯣꯕꯤ ꯀꯥꯡꯁꯣꯏꯁꯦ ꯌꯥꯝ ꯄꯥꯝꯃꯦ ꯍꯥꯏꯕꯗꯤ ꯑꯗꯨꯝ ꯃꯄꯪ ꯑꯗꯨꯝ ꯆꯥꯕ ꯑꯣꯏꯌꯦꯕꯀꯣ ꯀꯣꯕꯤ ꯀꯥꯡꯁꯣꯏꯒꯨꯝꯕꯁꯨ ꯑꯇꯣꯞꯄ ꯀꯥꯡꯁꯣꯏ ꯊꯣꯡꯕꯁꯤ ꯗꯤ ꯃꯄꯪꯁꯦ ꯑꯝꯇ ꯆꯥꯗꯕꯤꯅꯦꯕ ꯃꯍꯤ ꯈꯛꯇ ꯆꯥꯕꯤꯗꯣ ꯑꯗꯨꯃꯥꯏꯅ ꯁꯨꯝ ꯇꯧꯔꯦꯕꯀꯣ ꯑꯗꯨꯒ ꯀꯣꯕꯤꯁꯤꯃꯁꯨ ꯑꯗꯨꯝ ꯄꯥꯝꯃꯛꯑꯦ ꯑꯗꯩ ꯌꯦꯟꯗꯦꯝ ꯑꯃ ꯄꯥꯝꯃꯦ ꯑꯗꯨꯒ ꯍꯋꯥꯏ ꯃꯨꯕꯤꯗ ꯑꯥ ꯀꯔꯤ ꯆꯍꯥꯎ ꯍꯥ ꯍꯥꯏꯕ꯭ꯔꯥ ꯈꯪꯗꯦ ꯃꯨꯇꯛ ꯇꯧꯕ ꯑꯃ ꯂꯩꯕꯅꯦ ꯑꯗꯨꯁꯨ ꯌꯥꯝ ꯄꯥꯝꯃꯦ ꯑꯗꯨꯃꯥꯏꯅ ꯑꯣꯏꯔꯛꯑꯦ ꯑꯗꯨꯒ ꯀꯣꯕꯤꯁꯨ ꯑꯗꯨꯝ ꯄꯥꯝꯃꯦ ꯃꯌꯥꯝꯁꯤꯅꯗꯤ ꯑꯅꯝꯕꯅ ꯑꯩꯅ ꯁꯨꯝ ꯇꯥꯕ ꯑꯈꯣꯏ ꯏꯃꯥꯟꯅꯕ ꯃꯈꯩꯁꯦ ꯑꯁ ꯀꯣꯕꯤ ꯑꯣꯏꯗꯤ ꯆꯥꯅꯤꯡꯗꯦ ꯍꯥꯏꯕ ꯍꯦꯛꯇ ꯇꯧꯋꯦꯕꯀꯣ ꯑꯗꯣ ꯑꯩꯗꯤ ꯑꯗꯨꯝ ꯄꯥꯝꯗꯤ ꯄꯥꯝꯃꯦ ꯀꯣꯕꯤꯒꯨꯝꯕ ꯑꯗꯣ ꯑꯩꯅ ꯈꯪꯖꯅꯤꯡꯉꯤꯁꯦ ꯍꯣꯏ ꯎꯇꯤꯕꯨꯗꯤ ꯊꯣꯡꯕ ꯍꯩꯔꯦ ꯍꯥꯏꯕꯁꯦ ꯇꯥꯖꯔꯦ ꯑꯗꯣ ꯆꯒꯦꯝꯒꯨꯝꯕꯗꯤ ꯄꯣꯝꯕ ꯇꯧꯔꯛꯇꯕ꯭ꯔꯥ ꯅꯠꯇ꯭ꯔꯒ ꯀꯃꯥꯏꯟ ꯇꯧꯒꯦ ꯆꯒꯦꯝꯒꯤ ꯃꯇꯥꯡꯁꯤꯗꯤ ꯍꯥꯏꯔ꯭ꯞ ꯍꯥꯏꯕꯤꯌꯨꯅꯦ ꯁꯣꯝꯒꯤ ꯃꯣꯠ
ꯆꯒꯦꯝꯅ ꯍꯦꯟꯅ ꯄꯣꯝꯃꯦ ꯑꯩꯗꯤ ꯎꯇꯤꯗꯤ ꯀꯥꯍꯦꯟꯅ ꯄꯣꯝꯗꯦꯕꯀꯣ ꯆꯒꯦꯝꯁꯦ ꯑꯗꯨꯝ ꯑꯥ ꯃ ꯃꯇꯝ ꯍꯥꯏꯁꯦ ꯆꯒꯦꯝ ꯃꯇꯝ ꯍꯥꯏꯇꯥꯥꯔꯗꯤ ꯌꯣꯡꯆꯥꯛꯀꯨꯝꯕ ꯃꯔꯨ ꯈꯔ ꯈꯔ ꯄꯥꯜꯂꯛꯄꯁꯦ ꯑꯁꯤ ꯇꯧꯔꯅꯤ ꯌꯦ ꯆꯥꯛ ꯃꯔꯨꯒꯨꯝꯕ ꯑꯩ ꯐꯖꯟ ꯊꯣꯂꯛꯄ ꯃꯇꯝꯁꯦ ꯄꯥꯟ ꯊꯣꯡꯉꯦꯕꯀꯣ ꯑꯩꯅ ꯀꯣꯂꯦꯖꯇ ꯂꯩꯔꯤꯀꯥꯟꯗ ꯑꯣꯖꯥ ꯃꯌꯥꯝꯁꯤꯅ ꯅꯪꯅ ꯆꯒꯦꯝ ꯊꯣꯡꯕꯁꯨ ꯆꯥꯅꯤꯡꯉꯦ ꯆꯥꯅꯤꯡꯉꯦ ꯍꯥꯏꯅ ꯑꯩꯅ ꯊꯣꯡꯕ ꯁꯦ ꯑꯍꯨꯝꯂꯛ ꯃꯔꯤꯔꯛ ꯃꯅꯥ ꯑꯣꯏꯔꯝꯒꯅꯤ ꯍꯥꯏꯗꯤ ꯈꯣꯏꯒꯤ ꯀꯅꯣ ꯂꯣꯏꯒ꯭ꯔ ꯃꯇꯨꯡꯗ ꯈꯣꯏꯅ ꯊꯕꯛ ꯄꯨ ꯄꯣꯕ ꯆꯍꯤ ꯑꯃ ꯄꯨꯕꯗꯣ ꯑꯗꯨꯏ ꯃꯇꯝꯗ ꯑꯗꯨꯝ ꯊꯣꯡꯕꯁꯦ ꯑꯈꯣꯏꯒꯤ
ꯁ꯭ꯔꯖꯔꯤꯒꯤꯗꯁꯨ ꯑꯗꯨꯃꯥꯏꯟ ꯆꯠꯂ ꯊꯣꯡꯉ ꯄꯤꯖꯕꯁꯨ ꯌꯥꯎꯒ꯭ꯔꯦ ꯑꯗꯨꯝ ꯌꯥꯝ ꯌꯥꯝꯃꯦ ꯍꯥꯏꯇꯥꯔꯦ ꯑꯗꯨꯝ ꯑꯗꯒꯤ ꯅꯣꯡꯃꯁꯨ ꯀꯣꯂꯦꯖ ꯇꯁꯨ ꯄꯨꯂꯞ ꯑꯣꯏꯅ ꯈꯣꯡꯖꯥꯎ ꯑꯃ ꯊꯣꯡꯉꯒ ꯆꯥꯕꯁꯨ ꯌꯥꯎꯈ꯭ꯔꯦ ꯑꯗꯒꯤ ꯃꯣꯏꯅ ꯁꯔꯦꯡ ꯊꯣꯡꯕ ꯆꯥꯅꯤꯡꯉꯦꯅ ꯑꯃꯨꯛ ꯑꯗꯨꯥꯏꯅ ꯑꯉꯥꯡꯒꯤ ꯗꯤꯄꯥ꯭ꯔꯠꯃꯦꯟ ꯗꯨꯝ ꯂꯩꯗꯅꯀꯣ ꯁꯔꯦꯡꯒ ꯊꯣꯡꯉꯒ ꯆꯥꯒ꯭ꯔꯦ ꯑꯗꯩ ꯊꯔꯣꯏ ꯊꯣꯡꯕ ꯆꯥꯅꯤꯡꯉꯦ ꯇꯧꯔꯒ ꯑꯗꯨꯝ ꯊꯔꯣꯏꯒꯁꯨ ꯊꯣꯡꯈ꯭ꯔꯦꯕꯀꯣ ꯑꯗꯒꯤ ꯀꯣꯂꯦꯖ ꯃꯅꯨꯡꯗꯅꯦ ꯍꯥꯏꯁꯦ ꯑꯗꯨꯃꯥꯏꯟ ꯑꯗꯨꯝ ꯊꯣꯡꯈ꯭ꯔꯦ ꯑꯗꯩ ꯏꯟꯖꯥꯡꯁꯨ ꯑꯗꯨꯝ ꯊꯣꯡꯉꯦ ꯑꯩꯅ ꯍꯥꯏꯗꯤ ꯀꯣꯂꯦꯖꯀꯤ ꯀꯩꯒꯤ ꯎ ꯃꯁꯨꯝ ꯃꯌꯥꯝ ꯄꯨꯜꯂꯞ ꯆꯥꯕ ꯆꯥꯅꯤꯡꯉꯦ ꯍꯥꯏꯇꯥꯔꯗꯤ ꯑꯗꯨꯃꯥꯏꯟ ꯊꯣꯡꯕꯗꯣ ꯑꯗꯨꯃꯥꯏꯟ ꯊꯣꯡꯉꯦ ꯆꯒꯦꯝ ꯄꯣꯝꯕꯁꯨ ꯌꯥꯝ ꯍꯩ ꯍꯥꯏꯕꯗꯤ ꯍꯩ ꯍꯥꯏꯕꯗꯤ ꯑꯗꯨꯝ ꯍꯥꯎꯕ ꯑꯣꯏꯕꯗꯣ ꯑꯩꯅꯗꯤ ꯍꯥꯎꯔꯣꯏꯗ꯭ꯔꯥꯅ ꯄꯥꯈꯠꯇꯣꯏꯅꯦꯕꯀꯣ ꯆꯒꯦꯝ ꯄꯣꯝꯕꯗ ꯍꯥꯞꯇꯣꯏꯁꯦꯀꯣ ꯑꯈꯣꯏꯒꯤ ꯑꯌꯥꯝꯕ ꯍꯪꯒꯥꯝ ꯃꯅꯥꯁꯦ ꯃꯅꯥ ꯍꯥꯏꯇꯥꯔꯒꯁꯨ ꯑꯗꯨꯝ ꯈꯔ ꯃꯄꯥ ꯑ ꯑꯥ ꯀꯅꯣ ꯑꯩꯈꯣꯏꯒꯤ ꯑꯥ ꯂꯕꯨꯛꯇꯒꯨꯝꯕ ꯍꯧꯕꯗꯨꯗꯤ ꯍꯥꯎꯇꯦꯕꯀꯣ ꯑꯩꯈꯣꯏꯒꯤ ꯌꯦꯂꯥ ꯍꯥꯏꯒꯗ ꯃꯀꯥ ꯃꯀꯥ ꯄꯥꯛꯄ ꯑꯗꯨꯒꯨꯝꯕꯁꯦ ꯍꯥꯏꯗꯤ ꯈꯔ ꯆꯒꯨꯡꯅꯅ ꯍꯧꯕꯒꯤ ꯑꯗꯨꯒ ꯃꯀꯥꯗꯨꯅ ꯊꯣꯡꯕꯁꯨ ꯍꯥꯎꯇꯦꯕ ꯍꯥꯏꯕꯗꯤ ꯃꯥꯒꯤ ꯆꯞ ꯆꯥꯕ ꯃꯇꯝ ꯑꯃ ꯂꯩꯖꯔꯤꯕꯀꯣ ꯑꯈꯣꯏ ꯌꯦꯂꯥ ꯌꯦꯂꯥꯥꯁꯦ ꯑꯗꯨꯝ ꯌꯥꯝ ꯆꯥꯎꯗ꯭ꯔꯤꯕ ꯃ ꯇꯝꯒꯤꯀꯣ ꯑꯗꯨꯝ ꯈꯤꯇꯪ ꯄꯨꯡꯀꯛ ꯄꯨꯡꯀꯛ ꯆꯥꯎꯔꯛꯄ ꯑꯗꯨꯝ ꯐꯣꯏꯔ ꯐꯣꯏꯔꯒ ꯐꯨꯛꯑ ꯊꯣꯡꯕꯁꯨ ꯌꯥꯕ ꯍꯥꯏꯗꯤ ꯈꯤꯇꯪ ꯃꯌꯥꯏ ꯈꯇꯪ ꯊꯦꯛꯑ ꯊꯣꯡꯕ ꯃꯇꯝ ꯌꯥꯕ ꯃꯇꯝ ꯑꯃ ꯂꯩꯌꯦꯕꯀꯣ ꯑꯗꯨꯒꯨꯝꯕ ꯃꯇꯝꯗꯨꯗ ꯍꯪꯒꯥꯝꯅꯦ ꯑꯗꯒꯤ ꯑꯌꯥꯝꯕ ꯍꯥꯞꯇꯣꯏꯁꯦ ꯑꯇꯩ ꯏꯀꯥꯏꯊꯕꯤꯁꯤꯃ ꯍꯥꯞꯄꯅꯤꯕꯀꯣ ꯑꯗꯒꯤ ꯆꯪꯗ꯭ꯔꯕ ꯌ ꯌꯥꯗꯕ ꯍꯋꯥꯏꯖꯥ꯭ꯔꯁꯦ ꯍꯣꯏ ꯍꯋꯥꯏꯖꯥꯔꯒꯁ ꯇꯤꯟ ꯀꯥꯂꯦꯟꯗꯗꯤ ꯀꯩꯁꯨ ꯇꯧꯅꯗꯦꯅꯀꯣ ꯅꯤꯡꯊꯝ ꯊꯥꯒꯨꯝꯕ ꯃꯇꯝꯗ ꯑꯣꯏꯕꯅꯤꯅ ꯍꯋꯥꯏꯖꯥꯔ ꯑꯃ ꯍꯥꯞꯄꯅꯤ ꯏꯀꯥꯏꯊꯕꯤ ꯍꯥꯞꯄꯅꯤ ꯑꯗꯒꯤꯗꯤ ꯑꯈꯣꯏ ꯌꯣꯡꯆꯥꯛ ꯃꯔꯨ ꯂꯩꯔꯒꯅ ꯇꯤꯡꯉꯒ ꯍꯥꯞꯀꯅꯤ ꯑꯔꯤꯕ ꯂ ꯂꯩꯔꯒꯅ ꯑꯅꯧꯕ ꯂꯩꯔꯒꯅ ꯑꯅꯧꯕꯒꯨꯝꯕ ꯍꯥꯏꯗꯤ ꯃꯔꯨ ꯈꯒ ꯇꯣꯡꯉꯄꯗꯣ ꯑꯗꯨꯒꯨꯝꯕꯗꯣ ꯍꯥꯞ ꯕꯅꯤ ꯑꯗꯨꯗꯨꯒ ꯑꯇꯣꯞꯄꯗꯤ ꯌꯥꯝꯅ ꯍꯥꯞꯄꯨꯗ꯭ꯔꯒꯁꯨ ꯌꯥꯏ ꯑꯗꯨꯝ ꯍꯥꯞꯄꯗꯤ ꯃꯈꯟ ꯃꯈꯟ ꯍꯥꯞꯄ ꯌꯥꯏꯑꯕꯀꯣ ꯃꯅꯥ ꯃꯁꯤꯡ ꯑꯗꯨꯝ ꯌꯥꯏ ꯌꯥꯏꯕꯀꯣ ꯑꯩ ꯗꯨꯝ
ꯀꯩ ꯍꯥꯞꯄꯨꯗꯤ ꯍꯥꯏꯐꯦꯠꯇꯤ ꯀꯥꯎꯔꯦ ꯍꯥꯏꯕ ꯃꯇꯝ ꯃꯇꯝꯗꯨ ꯊꯣꯔꯛꯄꯗꯨ ꯑꯗꯨꯝ ꯍꯥꯞꯇꯤ ꯍꯥꯞꯇꯣꯏꯅꯦꯕ ꯑꯗꯨꯃꯥꯏ ꯇꯧꯔꯒ ꯀꯩꯅꯣ ꯇꯧꯗꯣꯏꯅꯦꯕ ꯑꯗꯒꯤ ꯈꯥꯖꯤꯡꯒꯨꯝꯕ ꯍꯥꯞꯄ ꯌꯥꯝ ꯍꯥꯎꯋꯦ ꯑꯗꯒꯤ ꯉꯥ ꯑꯌꯥꯏꯕꯒꯨꯝꯕ ꯈꯥꯖꯤꯡ ꯍꯥꯏꯇꯥꯔꯒꯗꯤ ꯈꯔ ꯀꯩꯅꯣꯒꯤ ꯅꯠꯇꯕ ꯑꯩꯈꯣꯏ ꯗꯨꯀꯥꯟꯒꯤ ꯅꯠꯇꯕ ꯑꯩꯈꯣꯏ ꯁ꯭ꯋꯥꯏ ꯁꯥꯏꯗ ꯐꯪꯕ ꯈꯥꯖꯤꯡ ꯈꯔ ꯄꯧꯕ ꯂꯩꯗꯅ ꯈꯔ ꯆꯥꯎꯕ ꯈꯔ ꯑꯉꯥꯡꯕꯗꯣ ꯑꯗꯨꯒꯨꯝꯕ ꯍꯥꯞꯄꯗ ꯃꯥꯒꯤ ꯃꯍꯥꯎ ꯇꯣꯉꯥꯟꯕ ꯑꯃ ꯂꯩꯌꯦꯕꯀꯣ ꯑꯗꯨꯗꯨꯃꯥꯏ ꯇꯧꯔꯅꯤ ꯑꯗꯩ ꯆꯞ ꯃꯥꯟꯅꯩ ꯃꯥꯁꯨ ꯆꯦꯡꯗꯣ ꯑꯍꯥꯟꯕꯗ ꯆꯦꯡꯒ ꯀꯩꯅꯣꯒ ꯊꯣꯏꯗꯤꯡ ꯑꯦ ꯊꯣꯏꯗꯤꯡ ꯑꯦ ꯍꯪꯒꯥꯝꯒ ꯊꯥꯎꯒ ꯇꯧꯔꯒ ꯐꯖꯅ ꯃꯨꯟꯅꯕ ꯇꯣꯠꯇꯣꯏꯅꯦꯕꯀꯣ ꯑꯗꯨꯗꯨꯒ ꯑꯗꯨꯝ
ꯑꯩꯈꯣꯏꯒꯤ ꯑꯍꯥꯟꯕꯗ ꯊꯥꯎ ꯁꯣꯛ ꯇꯧꯒꯔ꯭ꯁꯨ ꯇꯧꯒꯔꯁꯨ ꯌꯥꯔꯦ ꯅꯠꯇ꯭ꯔꯒꯅ ꯍꯥꯟꯅ ꯐꯨꯠꯂꯒ ꯂꯣꯏꯔ ꯀꯣꯟ ꯂꯣꯏꯅ ꯀꯣꯏꯔ ꯑꯥ ꯃꯨꯜꯂꯀꯥꯟꯗꯀꯣ ꯍꯪꯒꯥꯝ ꯊꯥꯎꯗ ꯑꯩꯈꯣꯏꯒꯤ ꯃꯔꯣꯏ ꯅꯥꯄꯥꯛꯄꯤ ꯅꯥꯀꯨꯄꯤ ꯐꯖꯅ ꯌꯩ ꯔꯒ ꯗꯨꯝ ꯍꯩꯖꯤꯜꯂꯒ ꯁꯣꯛ ꯇꯧꯔ ꯆꯥꯔꯁꯨ ꯑꯗꯨꯝ ꯃꯈꯟ ꯃꯈꯟ ꯊꯣꯡꯕꯒꯤꯗꯤ ꯂꯩ ꯑꯗꯣ ꯐꯨꯠꯂꯒ ꯗꯡ ꯊꯣꯡꯉ
ꯎꯝ ꯍꯣꯏ ꯍꯣꯏ ꯑꯗꯣ ꯆꯒꯦꯝꯁꯦ ꯍꯣꯏ ꯃꯤ ꯑꯗꯨꯝ ꯄꯥꯝꯅꯩꯀꯣ ꯆꯒꯦꯝꯒꯨꯝꯕꯖꯦ ꯑꯗꯣ ꯑꯩꯒꯤ ꯑꯣꯏꯅꯗꯤ ꯆꯒꯦꯝꯖꯦ ꯀꯌꯥ ꯄꯥꯝꯃꯛꯇꯦ ꯄꯥꯝꯃꯛꯇꯦ ꯍꯥꯏꯕꯖꯦ ꯍꯣꯏ ꯁꯤꯒꯨꯝꯕꯖꯦ ꯑꯗꯨꯝ ꯍꯥꯏꯅꯕ ꯂꯩ ꯑꯉꯥꯡ ꯑꯣꯏꯔꯤꯉꯩꯗꯒꯤ ꯇꯧꯍꯜꯂꯛꯄ ꯄꯣꯠꯁꯦ ꯑꯗꯨꯝ ꯆꯨꯁꯤꯟ ꯎꯝ ꯕ ꯍꯥꯏꯕ ꯂꯩꯗꯅꯀꯣ ꯑꯩꯁꯦ ꯀꯩꯗꯧꯕꯩ ꯄꯥꯝꯗ꯭ꯔꯤꯅꯣ ꯍꯥꯏꯕ ꯀꯥꯟꯗ ꯑꯩꯈꯣꯏꯒꯤ ꯎꯝ ꯆꯒꯦꯝꯁꯦ ꯑꯗꯨꯝ ꯉꯥꯒꯨꯝꯕ ꯍꯥꯞꯅꯩꯗꯅꯀꯣ ꯉꯥꯅꯤ ꯈꯪꯗꯦ ꯉꯥꯔꯤꯅꯤ ꯈꯪꯗꯦ ꯑꯗꯣ ꯃꯔꯨꯒꯨꯝꯕꯖꯦ ꯑꯗꯨꯝ ꯊꯦꯡꯅꯕ ꯌꯥꯎꯋꯦꯕꯀꯣ ꯑꯩꯖꯦ ꯉꯥ ꯆꯥꯕꯗ ꯀꯌꯥ ꯀꯩꯅꯣ ꯇꯧꯕꯗꯣ ꯑꯣꯏꯗꯦꯕ ꯍꯥꯏꯗꯤ ꯐꯅꯥ ꯃꯜꯂꯦ ꯍꯥꯏꯔꯁꯨ ꯑꯗꯨꯝ ꯍꯦꯛꯇ ꯄꯟꯕꯗꯣꯀꯣ ꯑꯗꯨꯃꯥꯏꯅ ꯍꯦꯛꯇ ꯇꯧꯋꯦꯕ ꯑꯗꯨꯅ ꯆꯒꯦꯝꯁꯤꯁꯨ ꯑꯗꯨꯃꯥꯏꯅ ꯍꯥꯏꯗꯤ ꯃꯔꯨ ꯃꯇꯦꯛ ꯀꯩꯀꯥ ꯁꯨꯝ ꯌꯥꯎꯕꯁꯤꯒꯤ ꯑꯩꯉꯣꯟꯗ ꯆꯥꯕ ꯀꯥꯟꯗ ꯑꯗꯨꯝ ꯏꯁꯥꯖꯦ ꯑꯥ ꯐ꯭ꯔꯤ ꯑꯣꯏꯅ ꯆꯥꯕ ꯉꯝꯗꯕꯗꯣ ꯀꯣꯛꯁꯦ ꯑꯗꯨꯝ ꯑꯦ ꯍꯣꯔꯦꯟ ꯃꯔꯨ ꯌꯥꯎꯔꯒ ꯄꯜꯂꯗꯤ ꯄꯜꯂꯗꯤ ꯍꯥꯏꯗꯤ ꯆꯒꯦꯝꯗ ꯑꯃꯨꯛ ꯃꯔꯨꯖꯤ ꯑꯣꯏꯅ ꯊꯧꯑꯣꯏꯅ ꯈꯟꯗꯣꯛꯄ ꯉꯥ ꯃꯔꯨ ꯃꯟꯕꯗꯧꯅ ꯃꯟꯕꯗꯤ ꯑꯃꯨꯛ ꯌꯥꯗꯦꯗꯅꯀꯣ ꯑꯗꯨꯅ ꯀꯩꯁꯨ ꯌꯥꯝ ꯆꯥꯎꯕ ꯉꯥꯒꯤꯗꯤ ꯍꯥꯞꯄꯣꯏꯗꯣꯏꯅꯦ ꯑꯗꯨ ꯑꯣꯏꯔꯒꯁꯨ ꯈꯪꯗꯦ ꯑꯗꯨꯝ ꯈꯔ ꯇꯣꯏꯅ ꯄꯟꯒꯟꯕ ꯃꯤꯗꯨ ꯑꯣꯏꯌꯦꯕꯀꯣ ꯑꯉꯥꯡ ꯑꯣꯏꯔꯤꯉꯩꯗ ꯑꯗꯨꯅ ꯆꯒꯦꯝꯁꯦ ꯑꯩ ꯑꯗꯨꯃꯥꯏꯅ ꯇꯧꯕꯩ ꯀꯌꯥ ꯄꯥꯝꯃꯛꯇꯦ ꯑꯗꯨꯒ ꯎꯝ ꯍꯋꯥꯏꯖꯥꯔ ꯃꯅꯝ ꯆꯒꯦꯝꯁꯦ ꯑꯗꯨꯝ ꯍꯋꯥꯏꯖꯥꯔ ꯍꯥꯞꯅꯕꯅꯦꯕꯀꯣ ꯍꯋꯥꯏꯖꯥꯔꯒꯤ ꯃꯅꯝꯖꯦ ꯀꯩ ꯍꯥꯏꯅꯤ ꯑꯩꯉꯣꯟꯗ ꯈꯤꯇꯪ ꯄ ꯄꯥꯝꯗꯕ ꯍꯥꯏꯇꯥꯔꯦ ꯑꯩꯅ ꯍꯋꯥꯏꯖꯥꯔꯖꯦ ꯑꯥ ꯅꯝꯊꯤꯕ ꯈꯣꯠꯄ ꯑꯃ ꯂꯩꯇꯦꯕꯀꯣ ꯑꯗꯨ ꯑꯣꯏꯒꯖꯨ ꯆꯒꯦꯝ ꯊꯣꯡꯕꯁꯤꯗꯗꯤ ꯍꯦꯟꯅ ꯄꯥꯝꯗꯕꯗꯨ ꯑꯣꯏꯕ ꯍꯋꯥꯏꯖꯥꯔꯁꯦ ꯍꯋꯥꯏꯖꯥꯔꯁꯦ ꯑꯗꯨꯝ ꯍꯪꯒꯥꯝ ꯊꯣꯡꯕꯗ ꯍꯥꯞꯄꯦ ꯑꯗꯨꯝ ꯆꯥꯏ ꯑꯗꯩ ꯍꯋꯥꯏꯖꯔ ꯃꯦꯠꯂꯒꯖꯨ ꯑꯗꯨꯝ ꯆꯥꯏꯑꯕ ꯂꯣꯏꯅꯃꯛ ꯑꯗꯨꯒ ꯆꯒꯦꯝꯁꯤꯗꯗꯤ ꯉꯁꯥꯏꯒꯤ ꯉꯥ ꯃꯔꯨꯒꯨꯝꯕ ꯄꯟꯕꯒꯨꯝꯕ ꯑꯗꯒꯤ ꯃꯥꯒꯤ ꯃꯅꯝꯗꯨꯒ ꯄꯨꯂꯞ ꯄꯨꯟꯁꯤꯜꯂꯒ ꯑꯩꯁꯦ ꯆꯒꯦꯝ ꯖꯦ ꯑꯗꯨꯝ ꯄꯥꯝꯒꯤꯗ꯭ꯔꯦꯕꯀꯣ ꯑꯗꯨꯃꯥꯏ ꯇꯧꯕꯒꯤ ꯆꯥꯗꯦ ꯑꯗꯨꯒ ꯆꯒꯦꯝꯒꯨꯝꯕ ꯊꯣꯡꯉꯒ ꯑꯩꯅ ꯆꯥꯕ ꯍꯥꯏꯖꯦ ꯉꯁꯥꯏꯒꯤ ꯑꯩ ꯍꯥꯏꯒꯤꯕꯗꯣ ꯃꯍꯤꯒꯨꯝꯕꯗꯣ ꯁꯨꯝ ꯄꯥꯝꯃꯛꯄꯅꯤꯅ ꯆꯥꯒꯦꯝꯗꯤ ꯑꯃꯨꯛ ꯃꯍꯤꯗꯧꯅ ꯁꯨ ꯑꯣꯏꯗꯕ ꯇꯣꯠꯐꯝ ꯈꯪꯗꯕꯗꯣ ꯑꯗꯩꯩ ꯄꯨꯂꯞ ꯇꯣꯠꯁꯤꯟꯗꯧꯁꯨ ꯉꯁꯥꯏꯒꯤ ꯉꯥ ꯃꯔꯨ ꯌꯥꯎꯒꯗ꯭ꯔꯥꯅ ꯄꯥꯈꯠꯂꯦꯗꯣ ꯑꯗꯨꯒꯤ ꯁꯨꯝ ꯆꯥꯚꯝ ꯈꯪꯗꯕꯒꯤꯒ ꯄꯥꯝꯗꯦꯕꯀꯣ ꯑꯗꯣ ꯆꯒꯦꯝ ꯊꯣꯡꯕꯗ ꯑꯩꯅ ꯆꯥꯕ ꯍꯥꯏꯖꯦ ꯅꯪ ꯅꯍꯥꯟ ꯑꯗꯨꯃꯥꯏꯅ ꯈꯥꯖꯤꯡꯒꯨꯝꯕ ꯍꯥꯞꯄꯝꯃꯒꯗꯤ ꯈꯖꯤꯡꯖꯤ ꯂꯧꯗꯔꯒ ꯑꯣꯏꯅ ꯈꯖꯤꯡꯒꯨꯝꯕꯖꯦ ꯑꯣꯏꯅ ꯆꯥꯕ ꯍꯥꯏꯇꯥꯔꯦꯀꯣ ꯑꯗꯨꯃꯥꯏꯅ ꯇꯧꯋꯦ ꯑꯗꯨꯒ ꯆꯒꯦꯝ ꯑꯣꯏꯅ ꯊꯑꯣꯏꯅ ꯌꯥꯝ ꯄꯥꯝ ꯗꯣ ꯑꯗꯨꯃꯥꯏꯗꯤ ꯇꯧꯗꯦꯕꯀꯣ ꯑꯗꯣ ꯎꯇꯤꯗꯗꯤ ꯑꯃꯨꯛ ꯌꯥꯝ ꯄꯥꯝꯃꯦ ꯎꯇꯤꯒꯨꯝꯕꯗꯤ ꯑꯃꯨꯛ ꯍꯥꯏꯕꯗꯤ ꯑꯗꯨꯝ ꯐ꯭ꯔꯤ ꯑꯣꯏꯅ ꯋꯥꯈꯜ ꯅꯨꯡꯉꯥꯏꯅ ꯍꯥꯎꯅ ꯑꯗꯨꯝ ꯀꯣꯠ ꯀꯣꯠꯇ ꯆꯥ ꯌꯥꯕꯗꯣ ꯇꯧꯋꯦꯕꯀꯣ ꯆꯪ ꯒꯦꯝꯒ ꯎꯇꯤꯒꯁꯦ ꯃꯣꯏ ꯑꯗꯨꯝ ꯃꯣꯏꯒꯤ ꯇꯦꯛꯁꯆꯔꯁꯦ ꯑꯗꯨꯝ ꯃꯥꯟꯅꯩꯗꯅꯀꯣ ꯊꯣꯡꯕ ꯂꯣꯏꯔꯀꯥꯟꯗꯗꯤ ꯊꯥ ꯊꯥ ꯗꯟꯗꯟ ꯂꯥꯎꯔ ꯍꯥꯏꯇꯥꯔꯦ ꯃꯍꯤ ꯑꯣꯏꯅ ꯂꯧꯕ ꯑꯝꯇ ꯌꯥꯗꯕꯗꯣ ꯑꯗꯨꯃꯥꯏꯅ ꯇꯧꯋꯤꯗꯅ ꯑꯗꯨ ꯑꯗꯨꯅ ꯑꯩ ꯎꯇꯤꯒꯅ ꯍꯦꯟꯅ ꯄꯥꯝꯃꯦ ꯑꯗꯨꯒ ꯑꯩꯅ ꯈꯪꯖꯅꯤꯡꯉꯤꯁꯦ ꯁꯣꯝꯅ ꯑꯍꯥꯟꯕ ꯊꯣꯡꯕꯁꯦ ꯊꯔꯣꯏ ꯊꯣꯡꯕꯅꯦ ꯍꯥꯏꯒꯤ ꯑꯗꯣ ꯑꯍꯥꯟꯕ ꯊꯣꯡꯈꯤꯕꯗꯨꯒ ꯍꯧꯖꯤꯛ ꯊꯔꯣꯏ ꯊꯣꯡꯍꯟꯕ ꯃꯇꯝꯗ ꯑꯥ ꯏꯁꯥꯒꯤ ꯀꯤ ꯔꯦꯇꯤꯡꯁꯦ ꯀ꯭ꯌꯥꯃꯨꯛꯇꯤ ꯄꯤꯅꯤꯡꯉꯤ ꯑꯗꯨ ꯑꯗꯨ ꯍꯥꯏ ꯍꯥꯏꯕꯤꯌꯨꯅꯦ
ꯍꯧꯖꯤꯛꯇꯤ ꯗꯨꯝ ꯐꯖꯅ ꯍꯩꯌꯦꯗ ꯍꯥꯏꯕꯗꯤ ꯊꯔꯣꯏꯁꯦ ꯑꯗꯨꯝ ꯐꯖꯅ ꯊꯣꯡꯉꯦ ꯍꯥꯏ ꯇꯔꯦ ꯑꯩꯒꯤ ꯊꯣꯡꯕꯁꯦ ꯍꯥꯟꯅ ꯐꯖꯅ ꯀꯥꯝꯊꯣꯛꯑꯅꯤ ꯑꯗꯨ ꯈꯔ ꯑꯃꯨꯛ ꯈꯥꯡꯗ ꯈꯥꯡ ꯑꯆꯧ ꯂꯩꯔꯒꯅ ꯈꯔ ꯀꯪꯍꯜꯂꯒ ꯃꯆꯨꯝꯗꯨ ꯈꯜꯂꯅꯤ ꯑꯍꯥꯟꯕ ꯀꯥꯝꯕꯗ ꯊꯨꯝ ꯌꯥꯎꯍꯟꯒꯤꯗꯣꯏꯅꯦꯕ ꯅꯠꯇ꯭ꯔꯗꯤ ꯊꯨꯝ ꯌꯥꯎꯗ ꯇꯥꯔꯒꯗꯤ ꯏꯆꯝ ꯆꯝꯕ ꯍꯣꯔꯦꯟ ꯆꯨꯞꯄ ꯀꯥꯟꯗ ꯃꯍꯥꯎ ꯂꯩꯇꯕꯗꯣ ꯃꯥꯏ ꯑꯣꯏꯗꯣꯏꯅꯦꯕ ꯉꯥꯏꯈꯣꯀꯣ ꯑꯩ ꯑꯝꯇ ꯐꯣꯟ ꯑꯝꯇ ꯊꯝꯒꯦ ꯑꯃꯨꯛ ꯇꯧꯔꯛꯀꯦꯀꯣ